ꯑꯣ ꯇꯥꯔꯦ ꯇꯥꯔꯦ ꯇꯥꯔꯕ
ꯑꯣ ꯇꯥꯔꯦ ꯇꯥꯔꯦ ꯉꯁꯥꯏ ꯇꯠ ꯇꯠꯈ꯭ꯔꯤꯅꯤ
ꯍꯥꯂꯣ ꯎꯝ ꯁꯥꯚꯔꯅꯔꯥ ꯀꯩꯅꯅ‌ꯣ ꯒ꯭ꯌꯥꯟ ꯇꯥꯗ꯭ꯔꯦ
ꯎꯝ ꯑꯗꯨꯝꯕ ꯑꯣꯏꯔꯝꯗꯧ ꯋꯥꯏ
ꯋꯥꯏ
ꯅꯦꯠꯋꯥꯛ ꯈꯪꯗꯦ ꯅ‌ꯦꯠꯋꯥꯛꯅꯁꯨ ꯃꯥꯜꯂ‌ꯦ
ꯗꯨꯀꯥꯟꯒꯨꯝꯕ ꯈꯪꯕ ꯂꯩꯕ꯭ꯔꯣ ꯐꯨꯔꯤꯠ ꯈꯣꯡꯒ꯭ꯔꯥꯎ ꯂꯩꯐꯝ ꯖꯨꯒꯣꯠ ꯆꯥꯕ
ꯐꯨꯔꯤꯠ ꯈꯣꯡꯒ꯭ꯔꯥꯎ ꯂꯩꯕꯝ ꯍꯥꯏꯁꯦ ꯀꯔꯝꯕꯅꯣ ꯑꯣꯔꯤꯖꯤꯅꯦꯜꯂꯣ ꯅꯠꯇ꯭ꯔꯥꯒꯥ
ꯑꯗꯨꯝ ꯃꯣꯏ ꯀꯩꯅꯣꯒꯨꯝꯕꯗꯣ ꯌꯥꯝ ꯑꯥ ꯈꯣꯏꯒꯤ ꯃꯅꯤꯄꯨꯔꯤ ꯂꯣꯟ ꯅꯠꯇꯕꯗꯣ
ꯍꯥꯏꯗꯤ
ꯇꯥꯕ꯭ꯔꯣ
ꯇꯥꯏꯌ‌ꯦ
ꯃꯅꯤꯄꯨꯔꯤ ꯂꯣꯟ ꯅꯠꯇꯥꯕꯗꯣ ꯇꯥꯕ꯭ꯔꯣ
ꯍꯜꯂꯣ
ꯍꯜꯂꯣ ꯇꯥꯔꯕꯣ ꯃꯅꯤꯄꯨꯔꯤ ꯂꯣꯟ ꯅꯠꯇꯕꯗ‌ꯣ ꯑꯗꯨꯒꯨꯝꯕꯗꯣ ꯀꯌꯥ ꯁꯤꯖꯤꯟꯅꯧꯅꯣꯕ ꯃꯣꯏ ꯃꯤ ꯍꯥꯏꯗꯤ ꯌꯦꯡꯕ ꯀꯥꯡꯕꯨꯅꯀꯣ ꯇꯥꯕ ꯀꯥꯡꯕꯨꯅ ꯀꯩꯅꯣ ꯇꯧꯕꯅꯦꯕ ꯃꯅꯤꯄꯨꯔꯤ ꯂꯣꯟ ꯅꯠꯇꯕꯒꯨꯝꯕ ꯁꯤꯖꯤꯟꯅꯕꯗ ꯍꯦꯛꯇ ꯀꯛꯊꯠꯂꯛꯄ ꯌꯥꯎꯕꯅꯦꯗ ꯑꯩꯈꯣꯏꯁꯨ ꯋꯥ ꯌꯥꯝ ꯋꯥꯅ ꯁꯟ ꯊꯥꯔꯒ ꯅꯨꯡꯉꯥꯏꯇꯦꯗꯅ ꯀꯠꯊꯠꯂꯛꯑꯗꯤ ꯑꯌꯥꯝꯕꯅꯕꯨꯗꯤ ꯀꯛꯄꯨꯗꯤ ꯀꯛꯑꯝꯃꯣꯏꯗ ꯀꯩꯁꯨ ꯍ‌ꯣꯏ ꯀꯩꯁꯨ ꯌꯥꯝ ꯁꯤꯖꯤꯟꯅꯕ ꯅꯠꯇꯕꯅꯤꯅꯀꯣ ꯃꯤꯁꯨ ꯑꯩꯈꯣꯏꯅ ꯋꯥꯟ ꯁꯥꯟꯅꯩꯁꯤ ꯎ ꯑꯗꯨꯅ‌ꯦ ꯍꯥꯏꯁ‌ꯦ ꯑꯗꯣ ꯏꯪꯂꯤꯁꯇ ꯋꯥꯍꯩ ꯑꯃꯅꯤ ꯌꯥꯎꯕꯗꯤ ꯀꯩꯁꯨ ꯀꯥꯏꯗꯦ ꯈꯜꯂ‌ꯦ ꯍꯥꯏꯗꯤ ꯑꯗꯨꯗꯤ ꯍꯥꯏꯗꯤ ꯀꯩꯅꯣ ꯂꯣꯟꯕ ꯅꯠꯇꯦꯕ ꯎꯝ ꯅꯠꯇꯦ ꯅꯠꯇꯦ ꯃꯔꯛ ꯃꯔꯛꯇ ꯌꯥꯎꯕꯗꯨꯗꯤ
ꯎꯝ
ꯑꯩꯅ ꯍꯧꯖꯤꯛ ꯍꯪꯉꯝꯕꯗ‌ꯣ ꯐꯨꯔꯤꯠ ꯒ‌ꯣꯡꯒꯥꯎ ꯂꯩꯐꯝ ꯖꯨꯒ‌ꯣꯠ ꯆꯥꯕ ꯈꯪꯕ ꯂꯩꯕꯔ ꯁꯤꯅꯤ ꯀꯃꯥꯏꯅ ꯇꯧꯕꯅꯣꯁꯤꯅꯤꯗ ꯐꯨꯔꯤꯠ ꯈꯣꯡꯒ꯭ꯔꯥꯎꯁꯦ ꯈꯪꯗꯦꯅ‌ꯦ ꯍꯧꯖꯤꯛ ꯀꯥꯂꯦꯟꯗ ꯂꯤꯠꯄ ꯌꯥꯕ ꯍꯥꯏꯇꯥꯔꯦꯀꯣ ꯀꯥꯂ‌ꯦꯟꯗ ꯂꯤꯠꯄꯁꯦ ꯇꯤ ꯁꯥꯔꯠ ꯅꯨꯡꯉꯥꯏꯕ ꯍꯥꯏꯇꯥꯔꯦ ꯅꯥꯏ ꯂꯣꯟꯒꯤꯒꯨꯝꯕꯗꯨꯗꯤ ꯀꯌꯥ ꯅꯨꯡꯉꯥꯏꯇꯦꯕ ꯂꯥꯡꯖꯝꯒꯤ ꯑꯩꯈꯣꯏꯒꯤ ꯂꯥꯡꯖꯝꯒꯤꯗꯣ
ꯎꯝ
ꯑꯗꯨꯒꯨꯝꯕ ꯑꯗꯨꯒꯨꯝꯕꯗꯨ ꯎ ꯑꯗꯨꯒꯨꯝꯕꯗꯨ ꯂꯤꯠꯄ ꯅꯨꯡꯉꯥꯏꯗꯅ ꯀꯥꯂꯦꯟꯗ ꯑꯗꯨꯒꯨꯝꯕ ꯈꯔ ꯑꯗꯨꯗꯩꯗꯤ ꯈꯣꯡꯒ꯭ꯔꯥꯎ ꯁꯥꯟꯅꯕ ꯆꯠꯄꯗ ꯁꯦꯠꯅꯕ ꯈꯔ
ꯎꯝ
ꯎꯝ ꯑꯗꯨꯗꯒꯤꯗꯤ ꯁꯤꯒꯤ ꯑꯦꯝ ꯌꯨ ꯆꯠꯄꯗ ꯂꯤꯠꯅꯕ ꯀꯩꯅꯣ ꯈꯔ ꯈꯔ ꯂꯩꯒꯦ ꯇꯧꯅꯤꯗ
ꯑ
ꯑꯗꯨꯒꯨꯝꯕꯗ ꯁꯨꯝ ꯑꯈꯪꯕ ꯂꯩꯕ꯭ꯔꯥ ꯐ
ꯍꯥꯏꯗꯤ ꯍꯧꯖꯤꯛꯀꯥꯟꯒꯤ ꯏꯟꯁꯇꯥ ꯀꯩꯀꯥ ꯆꯪꯀꯥꯟꯗ ꯑꯗꯨꯝ
ꯗꯨꯀꯥꯟ ꯃꯅꯤꯄꯨꯔ ꯏꯁꯇꯣꯡ ꯌꯥꯝ ꯂꯩꯌꯦꯦꯗꯅꯣ ꯂꯩꯕꯨꯁꯨ ꯂꯩꯕ꯭ꯔꯥ ꯍꯧꯖꯤꯛꯀꯥꯟ ꯌꯥꯝ ꯊꯥꯒꯠꯅꯕꯅꯦ ꯑꯗꯨ ꯅꯪ ꯁꯨꯝ ꯆꯠꯂꯨꯔꯒ ꯄꯥꯝꯃꯒꯅ ꯅꯪꯅꯒ ꯁꯨꯝ ꯆꯠꯂꯨꯔꯒ ꯍꯥꯏꯇꯥꯔꯦꯀꯣ ꯊꯥꯒꯠꯂꯛꯄ ꯃꯌꯥꯝꯅ ꯊꯥꯠꯂꯛꯏꯗꯅ ꯅꯪꯅ ꯆꯠꯂꯨꯔꯒ ꯐꯇꯣ ꯂꯩꯔꯒ ꯂꯤꯠꯄ ꯈꯣꯠꯄ ꯇꯧꯕ ꯌꯥꯎꯔꯕ ꯑꯁꯤꯅꯤ ꯑꯗꯨꯒꯨꯝꯕ ꯗꯨꯀꯥꯟꯅ ꯈꯪꯕ ꯂꯩ ꯑꯩꯗꯤ
ꯇꯤꯁ ꯍꯥꯔꯒꯨꯝꯕꯗꯤ ꯁꯤꯗꯩꯗꯤ ꯀꯌꯥ ꯇꯧꯗꯦ ꯍꯥꯏꯇꯥꯔꯦ
ꯃꯄꯥꯟ ꯂꯝꯗ ꯂꯣꯟꯆꯦꯟꯗ ꯑ ꯎꯝ ꯐꯣꯟꯗ ꯇꯧꯔ ꯁꯦꯝꯕ ꯑꯗꯨꯅ ꯀ꯭ꯋꯥꯂꯤꯇꯤꯗꯣ
ꯑꯗꯨꯝ ꯀꯩꯅꯣ ꯇꯧꯋꯦ ꯐꯨꯔꯤꯠꯇꯨ ꯈꯤꯇꯪ ꯇꯥꯡꯖꯩ ꯍꯥꯏꯖꯔꯁꯨ ꯆꯥꯊꯣꯛꯄꯒꯤ ꯑꯗꯨꯝꯕ ꯑꯣꯏꯕꯅꯤꯅ ꯑꯗꯨꯅ ꯐꯕ
ꯑꯗꯨꯅ ꯐꯕ ꯍꯥꯏꯇꯥꯔꯦ ꯐꯠꯇꯣꯣꯠ ꯐꯕꯗꯣ
ꯑꯥ ꯑꯩꯈꯣꯏ ꯁꯤꯗꯁꯨ ꯑꯗꯨꯝ ꯐꯪꯕꯨꯗꯤ ꯐꯪꯉꯤꯀꯣ ꯑꯐꯕꯗꯣ
ꯍꯣꯏ ꯑꯗꯨ ꯑꯗꯣ ꯃꯣꯏꯅ ꯑꯥꯗꯒꯤ ꯑꯍꯣꯡꯕꯗꯣ ꯂꯧꯔꯒ ꯁ꯭ꯋꯥꯏꯗ ꯇꯥꯡ ꯇꯥꯡ ꯌꯣꯟꯕ ꯄꯣꯠ ꯆꯩ ꯂꯩꯗꯅ
ꯍꯣꯏ ꯑꯗꯨꯝꯕ ꯑꯣꯏꯗꯨꯏꯅꯦ
ꯇꯥꯕ꯭ꯔ ꯇꯥꯏ ꯇꯥꯏ ꯃꯣꯏꯅ ꯑꯥꯗꯒꯤ ꯇꯥꯡ ꯇꯥꯡꯅ ꯑꯥ ꯍꯣꯡ ꯍꯣꯡꯅ ꯂꯩꯔꯒ ꯁ꯭ꯋꯥꯏꯗ ꯇꯥꯡꯅ ꯌꯣꯟꯕ ꯂꯩꯗꯅ ꯑꯗꯨꯒꯨꯝꯕꯗꯨꯗꯤ ꯂꯤꯠꯄꯗ ꯅꯨꯡꯉꯥꯏ ꯄꯣꯠꯇꯦꯗꯅ
ꯃꯥꯟꯅꯦ ꯑꯗꯨꯅ ꯍꯥꯏꯗꯤ
ꯗꯨꯏꯁꯦ ꯑꯗꯩꯩ ꯈꯤꯇꯪ ꯅꯨꯡꯉꯥꯏꯒꯗꯕ ꯈꯤꯇꯪ ꯐꯖꯕ ꯍꯥꯏꯔꯒꯅ ꯃꯣꯏꯅ ꯑꯃꯨꯛ ꯇꯥꯡꯅ ꯌꯣꯅꯤꯀꯣ
ꯑꯗꯨꯅ ꯍꯥꯏꯗꯤ ꯑꯣꯟꯂꯥꯏꯟꯗꯒꯤ ꯇꯤꯡꯅ ꯐꯩꯌꯦꯕ
ꯎꯝ ꯍꯣꯏꯅꯦ ꯉꯥꯏ ꯃꯇꯝ ꯈꯔ ꯉꯥꯏꯊꯣꯛꯑꯀꯣ ꯀꯌꯥꯝ ꯀꯨꯏꯅꯕꯨ ꯉꯥꯏꯅꯤ
ꯎꯝ
ꯑꯗꯨꯗ ꯄꯣꯠꯇꯣ ꯑꯗꯨꯃꯥꯏꯅ ꯆꯦꯟꯕꯗꯣ ꯌꯥꯝ ꯇꯣꯏꯅ ꯆꯦꯟꯈ꯭ꯔꯕꯨꯗꯤ ꯑꯃꯨꯛ ꯑꯩꯒꯤ ꯆꯥꯟꯅꯕ ꯈꯣꯠꯄꯗ ꯑꯃꯨꯛ ꯐꯖꯅ ꯈꯪꯗꯧꯕ ꯑꯗꯨꯗ ꯑꯃꯨꯛ ꯑꯩꯈꯣꯏꯒꯤ ꯌꯧꯔꯛꯑꯒ ꯑꯩꯒꯤ ꯑꯩꯉꯣꯟꯗ ꯆꯥꯟꯅꯗꯕ ꯍꯥꯏꯇꯥꯔꯦꯀꯣ ꯂꯤꯁꯟꯕ ꯆꯜꯂꯁꯨ ꯈꯣꯏꯒꯤ ꯑꯩꯉꯣꯟꯗ ꯂꯤꯠꯄꯗ ꯄꯥꯛꯆꯗꯕ ꯍꯥꯏꯒꯗ꯭ꯔꯥ ꯑꯗꯨꯒꯨꯝꯕ ꯇꯧꯔꯃꯕ ꯄꯣꯠ ꯆꯩꯩ ꯈꯔ ꯌꯥꯎꯗꯅ ꯎꯠ ꯎꯗꯅ ꯎꯠꯄꯗ ꯍꯥꯏꯁꯤ ꯃꯣꯏꯁꯨ ꯐꯖꯅ ꯎꯠꯆꯔꯁꯨ ꯑꯩꯈꯣꯏꯒ ꯆꯥꯟꯅꯗꯕ ꯍꯥꯏꯗꯣ ꯑꯗꯨꯒꯨꯝꯕ ꯄꯣꯠꯁꯦ ꯈꯔ ꯌꯥꯎꯕꯗꯨꯗ ꯑꯃꯨꯛ ꯅꯨꯡꯉꯥꯏꯇꯕ ꯌꯥꯎꯋꯤꯗꯅ ꯂꯩꯕꯅꯤ ꯂꯩꯕꯅꯦ ꯍꯥꯏꯗꯤ ꯃꯣꯏꯒꯤ ꯃꯣꯏꯅ ꯁꯣꯀꯥꯁ ꯇꯧꯔꯤꯕ
ꯑꯗꯨ ꯍꯥꯏꯗꯤ ꯑꯗꯨꯗꯗꯤ ꯐꯖꯔꯒ
ꯎꯝ ꯂꯥꯛꯄꯗꯅ ꯈꯔ ꯑꯗꯨꯝ ꯀꯩꯅꯣ ꯇꯧꯔ ꯂꯥꯛꯄꯃꯛ ꯅꯠꯇ꯭ꯔꯁꯨ
ꯎꯝ ꯍꯣꯏ
ꯄꯥꯝꯖꯔꯤꯕ ꯗꯤꯖꯥꯏꯟ ꯍꯥꯏꯒꯗ꯭ꯔꯥ ꯃꯁꯛ ꯇꯣ ꯎꯝ ꯑꯗꯨꯃꯛ ꯐꯪꯗꯕ ꯍꯣꯏ ꯑꯗꯩ ꯀꯂꯔ ꯃꯛꯇ ꯍꯥꯏꯔꯣ ꯈꯦꯅꯕ ꯑꯗꯨꯝ ꯌꯥꯎꯕꯅꯦꯕ ꯃꯆꯨꯕꯗ ꯌꯥꯎꯕꯅꯦ ꯌꯥꯎꯕꯅꯦ ꯑꯗꯨꯕꯨꯗꯤ ꯌꯥꯝꯅ ꯎꯝ ꯀꯩ ꯍꯥꯏꯅꯤ ꯋꯥꯎꯔ ꯂꯥꯛꯄꯒꯨꯝꯕ ꯈꯣꯏꯅ ꯄꯥꯝꯃꯤꯗꯨꯅ ꯈꯤꯇꯪ ꯃꯛꯁꯟꯕ ꯄꯥꯝꯕꯒꯨꯝꯕ ꯎꯠꯄꯗꯁꯨ ꯈꯤꯇꯪ ꯁꯟꯕꯒ ꯎꯠꯂꯒ ꯂꯥꯛꯄꯗꯅ ꯑꯋꯥꯎꯕ ꯂꯥꯛꯄꯒꯨꯝꯕ ꯑꯣ ꯑꯗꯨꯃꯥꯏꯅ ꯇꯧꯕꯗꯨꯅꯤ ꯑꯗꯨ ꯍꯧꯖꯤꯛꯀꯥꯟꯗꯤ ꯑꯃꯨꯛ
ꯈꯔ ꯐꯔꯕꯅꯤ ꯍꯥꯏꯗꯤ ꯋꯦꯕꯁꯥꯏꯠꯀꯨꯝꯕꯗꯩꯩ ꯑꯣꯏꯅ ꯂꯩꯕ ꯍꯥꯏꯗꯤ ꯃꯁꯥ ꯃꯁꯥꯒꯤ ꯀꯩꯅꯣ ꯌꯥꯝ ꯕ꯭ꯔꯥꯟꯁꯤꯡ ꯌꯥꯝ
ꯁꯤꯡ ꯌꯥꯝ ꯄꯨꯊꯣꯛꯆꯔꯦꯅ
ꯑꯗꯨꯝꯕꯗꯒꯤ ꯑꯣꯏꯅ ꯂꯩꯕꯤꯕ
ꯎꯝ ꯑꯗꯨꯁꯨ ꯐꯩ ꯑꯈꯣꯏꯅ ꯈꯪꯖꯕ ꯍꯥꯏꯇꯥꯥꯔꯦꯀꯣ ꯑꯗꯨꯅ ꯑꯗꯨꯅꯗꯤ ꯐꯩꯑꯕ ꯊꯣꯛꯑꯁꯨ ꯀꯥꯊꯣꯛ ꯀꯥꯔꯟ ꯃꯌꯥꯝ ꯊꯣꯛꯏꯗꯅꯀꯣ ꯒ꯭ꯌꯥꯃꯦꯟ ꯇꯥꯗꯕ ꯍꯣꯏ ꯑꯗꯨ ꯑꯗꯨꯅ ꯈꯤꯇꯪ ꯑꯈꯣꯏꯅ ꯈꯪꯕ ꯍꯥꯏꯇꯥꯥꯔꯦ ꯄꯣꯠꯇꯣ ꯁꯣꯏꯗꯦ ꯈꯣꯠꯇꯦꯅ ꯈꯪꯕ ꯄꯣꯠꯇꯣ ꯑꯗꯨꯒꯨꯝꯕ ꯖꯒꯥꯗꯨꯗꯒꯤ ꯂꯩꯕꯅꯕꯨꯗꯤ ꯐꯩ
ꯑꯗꯨꯅꯦ ꯑꯗꯨꯅꯗꯤ ꯐꯩ
ꯏꯅꯤ ꯃꯌꯥꯝ ꯊꯣꯛꯑꯣ ꯃꯌꯥꯝ ꯊꯣꯛꯑ ꯎꯝ
ꯍꯣꯏ ꯍꯧꯖꯤꯛꯀꯥꯟꯗꯤ ꯑꯗꯨꯝ ꯍꯥꯏꯗꯤ ꯗꯨꯀꯥꯟꯃ
ꯂꯩꯔꯦ ꯑꯗꯨꯗꯤ ꯑꯣꯐꯔꯁꯨ ꯑꯗꯨꯝ ꯂꯩꯕꯅꯦ ꯍꯧꯖꯤꯛꯀꯥꯟ ꯎꯝ ꯂꯩ ꯁꯨꯃꯥꯏꯅ ꯑꯩꯈꯣꯏꯒꯤ ꯀꯥꯂꯦꯟ ꯂꯣꯏꯁꯤꯜꯂꯛꯄꯒꯤ ꯑꯩꯈꯣꯏ ꯅꯤꯡꯊꯝꯗꯥ ꯂꯣꯏꯁꯤꯜꯂꯛꯄ ꯀꯥꯟꯗꯁꯨ ꯀꯥꯂꯦꯟꯗ ꯂꯤꯠꯀꯗꯕ ꯄꯣꯠ ꯆꯩꯗꯣ ꯍꯣꯡꯅ ꯌꯣꯟꯊꯣꯔꯛꯄ ꯍꯥꯏꯇꯥꯔꯦꯀꯣ
ꯍꯣꯏ
ꯅꯤꯡꯊꯝꯊꯥꯗ ꯂꯣꯏꯁꯤꯜꯂꯛꯄꯗꯁꯨ ꯀꯥꯂꯦꯟꯗ ꯂꯤꯈꯤꯗꯕ ꯄꯣꯠ ꯆꯩ ꯑꯊꯥ ꯑꯄꯥꯕ ꯑꯗꯨꯒꯨꯝꯕꯗꯣ ꯍꯣꯡ ꯍꯣꯡ ꯂ ꯊꯣꯔꯛꯄ ꯑꯗꯨꯃꯥꯏꯅ ꯇꯧꯕ ꯑꯗꯨ ꯌꯥꯝ ꯌꯥꯝ ꯌꯥꯝꯅꯨꯡ ꯌꯥꯝ ꯅꯨꯡꯉꯥꯏꯒꯗꯕ ꯃꯔꯝꯗꯤ ꯍꯥꯏꯕꯤꯒꯦ ꯍꯥꯏꯗꯤ ꯁꯦꯞꯇꯦꯝꯕꯔ ꯑꯣꯛꯇꯣꯕꯔ ꯁ꯭ꯋꯥꯏ ꯌꯧꯁꯜꯂꯛꯄꯁꯦ ꯁꯤꯗ ꯋꯤꯟꯇꯔ ꯀꯂꯦꯛꯁꯟ ꯇꯧꯍꯧꯕ ꯎꯝ ꯅꯤꯡꯊꯝꯊꯥꯒꯤ
ꯍꯣꯏ ꯄꯩꯁꯥꯁꯨ ꯈꯔ ꯍꯣꯡꯅ ꯐꯪꯅꯤꯕ ꯍꯥꯏꯗꯤ ꯑꯗꯨꯅꯗꯤ ꯐꯩ
ꯍꯣꯡꯅꯔꯒ ꯂꯧ ꯌꯥ ꯍꯥꯏꯒꯦ ꯀꯩꯅꯤ ꯑꯣꯝ ꯄꯣꯠꯇꯣ ꯍꯣꯡꯁꯨ ꯍꯣꯡꯉꯦ ꯀꯩꯁꯨ ꯌꯨꯝꯗ ꯌꯥꯝꯅ ꯀꯩꯅꯣ ꯇꯧꯕ ꯅꯠꯇ꯭ꯔꯁꯨ ꯌꯨꯝꯗ ꯀꯩꯗ ꯑꯁ꯭ꯏꯌꯧ ꯆꯠꯄꯗ ꯂꯤꯠꯅꯕ ꯌꯥꯕꯀꯣ ꯐꯨꯔꯤꯠ ꯑꯊꯥꯕꯒꯨꯝꯕ ꯀꯩꯒꯨꯝꯕ ꯑꯗꯨꯒꯨꯝꯕ ꯑꯗꯨ ꯅꯁꯤꯟꯍꯧꯕ ꯌꯥꯏ ꯂꯨꯄꯥ ꯆꯍꯨꯝ ꯆꯥꯝꯃꯔꯤꯃꯨꯛꯕ ꯑꯗꯩꯝꯉꯥ ꯆꯥꯝꯃꯉꯥꯒꯤꯅꯤ ꯇꯧꯕ ꯊꯣꯏꯗꯅ
ꯑꯗꯩ ꯑꯍꯕꯩꯅ ꯂꯨꯄꯥ ꯆꯥꯝꯃꯉꯥ ꯂꯤꯁꯤꯡ ꯂꯤꯁꯤꯡ ꯑꯃ ꯂꯤꯁꯤꯡ ꯑꯅꯤ ꯄꯤꯕꯗ
ꯄꯁꯗꯕꯁꯦ ꯈꯦꯇꯅꯇꯅꯦ ꯐꯅꯥꯝ ꯇꯥꯔꯕꯅꯤ ꯀꯩꯅꯣ ꯎꯝꯅꯤ ꯂꯩꯗꯤ ꯑꯇꯣꯞꯄ ꯐꯨꯔꯤ ꯑꯍꯨꯝ ꯌꯥꯗ ꯑꯗꯨꯅꯤ ꯄꯩꯁꯥꯗꯨ ꯄꯥꯊꯣꯛꯅꯔꯨꯔꯗꯤ ꯌꯥꯝꯅ ꯀꯥꯟꯅꯕ ꯍꯥꯏꯇꯥꯔꯦ ꯎꯝ ꯀꯒꯥꯔꯤ ꯌꯦꯟꯁꯥꯡ ꯆꯥꯔꯕ
ꯀ
ꯏꯟꯁꯥꯡ ꯆꯥꯒꯦꯕ ꯉꯁꯤꯒꯤ ꯑꯌꯨꯛꯀꯤ ꯌꯦꯟꯖꯥꯡꯕꯨ ꯑ ꯆꯥꯡ ꯆ
ꯑꯌꯨꯛ ꯑꯌꯨꯛ ꯑꯌꯨꯛꯀꯤ ꯍꯥꯏꯔꯤꯁꯦ ꯑꯌꯨꯛꯀꯤ ꯂꯩꯇ꯭ꯔꯦ ꯅꯨꯡꯊꯤꯟ ꯅꯨꯡꯙꯤꯟꯒꯤ ꯇꯥꯔꯦ
ꯑꯣ ꯅꯨꯡꯊꯤꯟꯒꯤ ꯑꯣꯏꯅ ꯇꯥꯈ꯭ꯔꯕ
ꯑ
ꯑꯌꯨꯛꯀꯤ ꯆꯥꯛ ꯑꯣꯏꯔꯁꯨ ꯅꯨꯡꯊꯤꯟꯗ ꯆꯥꯔꯗꯤ ꯅꯨꯡꯊꯤꯟꯒꯤ ꯆꯥꯛ ꯍꯥꯏꯇꯥꯔꯅꯦ
ꯃꯥꯥꯏ ꯅꯨꯡꯊꯤꯟꯗ ꯆꯥꯔꯦ ꯅꯨꯡꯊꯤꯟꯒꯤ ꯆꯥꯛ ꯍꯥꯏꯇꯥꯔꯅꯦ ꯅꯨꯡꯗꯥꯡꯒꯤ ꯅꯨꯡꯗꯥꯡꯒꯤ ꯆꯥꯒꯗ ꯇ ꯉꯥꯏ
ꯅꯨꯡꯗꯥꯡꯒꯤꯗꯨꯅ ꯑꯃꯨꯛ ꯑꯍꯤꯡꯗ ꯑꯃꯨꯛ ꯆꯥꯔꯣ
ꯍꯣꯏꯅꯦ ꯑꯍꯤꯡꯗꯤ ꯇꯥꯛꯦꯄꯣꯠꯇꯤꯅꯦ ꯍ ꯉꯥꯏꯏꯗꯗꯤ
ꯑꯍꯤꯡꯗ ꯆꯥꯕꯁ ꯌꯥꯝ ꯐꯠꯇꯦ ꯍꯥꯏꯅꯤ ꯆꯥꯛꯁꯦ
ꯈꯪ ꯈꯪꯗꯒ
ꯅꯣꯏꯒꯤ ꯐꯣꯟꯗ ꯊꯥꯒꯠꯍꯧꯕ ꯍꯥꯏꯇꯥꯔꯦꯀꯣ ꯗꯥꯛꯇꯔ ꯑꯃꯅ
ꯑꯥ
ꯇ ꯍꯥꯏꯗꯨꯗ ꯃꯥꯅ ꯀꯩꯅꯣ ꯆꯤꯟꯖꯥꯛꯀꯤ ꯃꯇꯥꯡꯗ ꯌꯦꯡꯖꯪꯕ ꯃꯤ ꯍꯥꯏꯗꯣꯏꯔꯥ ꯁꯅ ꯍꯥꯏꯕ ꯀꯥꯟꯗ ꯑꯩꯈꯣꯏꯒꯤ ꯍꯥꯏꯗꯤ ꯗꯥꯏ ꯗꯥꯏꯇꯌꯥꯟ ꯂꯥꯛꯀꯗ꯭ꯔꯥ ꯎꯝ ꯍꯣꯏ ꯑꯗꯨꯃꯥꯏꯅ ꯃꯣꯏꯅ ꯃꯥꯅ ꯍꯥꯏꯍꯧꯕꯗ ꯅꯨꯡꯗꯥꯡꯒꯤ ꯆꯥꯛꯁꯦ ꯑꯩꯈꯣꯏꯒꯤ ꯌꯥꯝ ꯊꯦꯡꯅ ꯆꯥꯕꯁꯦ ꯑꯩꯈꯣꯏꯒꯤ ꯀꯨꯝꯍꯥꯏ ꯍꯔꯥꯎ ꯇꯧꯕ ꯃꯇꯝꯗ ꯊꯥꯕꯜꯒꯨꯝꯕ ꯆꯠꯂꯨꯔꯒ ꯏꯁꯩꯒꯨꯝꯕ ꯌꯦꯡꯉꯨꯔꯒ ꯌꯥꯝ ꯊꯦꯡꯅ ꯍꯜꯂꯛꯄ ꯌꯥꯎꯗꯅ ꯄꯨꯡ ꯌꯥꯔꯣꯏ ꯌꯥꯔꯣꯏ ꯑꯃ ꯑꯅꯤ ꯄꯨꯡ ꯑꯃꯒ ꯇꯥꯕ ꯌꯥꯎꯋꯤꯗꯅ ꯑꯗꯨꯃꯥꯏꯅ ꯇꯧꯔꯒ ꯆꯠꯥꯁꯟꯕꯁꯦ ꯑꯩꯈꯣꯏꯒꯤ ꯄꯨꯡ ꯑꯅꯤ ꯁ꯭ꯋꯥꯏꯁꯤꯗ ꯑꯩꯈꯣꯏꯒꯤ ꯏꯁꯥꯗ ꯀꯩꯅꯣꯝꯃ ꯊꯣꯛꯂꯛꯑꯦꯕꯀꯣ ꯏꯁꯥꯁꯤꯗ
ꯑꯥ
ꯆꯥꯡ ꯃꯅꯨꯡꯗꯗ ꯍꯥꯏꯇꯥꯔꯦ ꯑꯗꯨꯒꯤ ꯄꯣꯠꯇꯣ ꯊꯣꯛꯂꯛꯄꯗꯨꯗ ꯆꯥꯛ ꯆꯥꯁꯤꯟꯕꯗꯣ ꯌꯥꯝ ꯐꯠꯇꯕ ꯍꯥꯏꯇꯥꯔꯦ ꯑꯗꯨꯃ ꯑꯃ ꯍꯥꯏꯖꯩ ꯑꯗꯨꯗꯒꯤ ꯄꯨꯡ ꯇꯔꯥ ꯁ꯭ꯋꯥꯏꯗ ꯄꯨꯡ ꯃꯥꯄꯟꯗ ꯆꯥꯔꯒ ꯇ ꯨꯝꯕ ꯑꯩꯈꯣꯏꯒꯤ ꯆꯥꯛꯆꯥꯕꯦꯛꯇꯣ ꯇꯨꯝꯕꯁꯦ ꯁꯤꯁꯨ ꯐꯠꯇꯦꯅ ꯍꯥꯏ
ꯑꯣ ꯑꯁ ꯑꯗꯨꯗꯤ ꯑꯩ ꯑꯩ ꯑꯩꯗꯤ ꯌꯥꯝ ꯇꯧꯔꯤꯅꯦ ꯑꯗꯨꯗꯤ
ꯆꯀꯥ ꯇꯣꯛꯑꯒ ꯊꯨꯝꯁꯤꯟꯕꯤꯗ
ꯑꯅ ꯍꯥꯏꯗꯤ ꯇꯨꯝꯁꯤꯟꯕ ꯍꯥꯏꯗꯤ ꯍꯤꯞꯆꯟꯕꯗꯣ
ꯗꯣ ꯍꯤꯞꯄ ꯍꯥꯏꯁꯦ ꯍꯣꯏ ꯍꯤꯞ ꯍꯤꯞ ꯍꯤꯞꯄꯗꯨꯒ ꯑꯩꯈꯣꯏꯒꯤ ꯇꯨꯝꯕꯁꯤꯒ ꯑꯩꯈꯣꯏ ꯑꯩ ꯍꯧꯖꯤ ꯈꯪꯗꯕ ꯃꯅꯨꯡꯗ ꯃꯣꯏꯒꯤ ꯇꯧꯔꯛꯏꯕ ꯃꯊꯧꯁ ꯂꯣꯏ ꯈꯦꯠꯅꯩꯅꯤꯗ ꯃꯅꯨꯡꯒꯤ ꯃꯌꯥꯝꯁꯤꯅ ꯏꯁꯥꯗꯕ ꯃꯅꯨꯡ ꯃꯌꯥꯝꯁꯤꯅꯗꯤ ꯑꯩꯈꯣꯏꯒꯤ ꯍꯤꯞꯄꯤ ꯇꯨꯝꯃꯤꯗꯨ ꯂꯣꯏ ꯈꯪꯅꯤꯡꯤꯗꯅ ꯑꯗꯨꯅ ꯑꯩꯈꯣꯏꯒꯤ ꯊꯤꯀꯥ ꯇꯣꯛꯑꯒ ꯉꯥꯏꯍꯥꯛ ꯆꯠꯁꯟꯅꯅꯕ ꯍꯥꯏꯇꯥꯥꯔꯦꯀꯣ ꯃꯉꯥ ꯃꯤꯅꯤꯠ ꯃꯉꯥꯃꯨꯛ ꯀꯩꯃꯨꯛ ꯉꯥꯏꯍꯥꯛ ꯆꯠꯊꯣꯛꯎꯕ ꯆꯠꯆꯅꯕ ꯑꯗꯨꯃꯥꯏꯅ ꯇꯧꯈꯤꯕꯁꯤꯅ ꯏꯁꯥꯥꯁ ꯌꯥꯅ
ꯑꯗꯩꯗꯤ ꯍꯥꯏꯗꯤ ꯇꯨꯝꯕꯗꯨꯁꯨ ꯂꯦꯐ ꯁꯥꯏꯠ ꯔꯥꯏꯠ ꯁꯥꯏꯠ ꯑꯣꯟꯕꯗ
ꯑꯣꯏꯗ ꯆꯄ ꯆꯦꯄꯁꯦ ꯍꯣꯏ ꯑꯗꯨ ꯃꯣꯏꯔꯣꯝꯗ ꯑꯗꯨꯝ ꯆꯦꯄꯨ ꯀꯥꯏꯦ ꯍꯥꯏꯕꯅꯤꯅꯦ ꯎꯝ ꯃꯊꯧ ꯌꯥꯝ ꯇꯥꯏ ꯍꯥꯏ ꯃꯣꯏꯒꯤ ꯈꯪꯗꯦ ꯍꯣꯏ ꯂꯩꯇ ꯂꯩꯔꯝꯅꯤ ꯑꯣꯏꯁꯨ ꯆꯦꯞꯄꯒ ꯇꯨꯝꯕ ꯍꯦꯟꯅ ꯐꯩ ꯌꯦꯠꯇꯁꯨ ꯌꯦꯠꯇ ꯁꯦꯠꯄꯁꯨ ꯇꯨꯝꯕ ꯀꯥꯏꯔꯨꯗꯤ ꯀꯥꯏꯔꯝꯃꯣꯏꯀꯣ ꯃꯤ ꯄꯪꯇꯨꯝ ꯇꯨꯝꯅꯩꯅꯤ ꯑꯗꯨꯑꯣꯏꯁꯨ ꯑꯣꯏꯗ ꯆꯦꯠꯄꯅꯤ ꯍꯦꯟꯅ ꯑꯩꯈꯣꯏꯒꯤ ꯏꯁꯥꯗ ꯀꯅꯥꯕꯗ ꯍꯥꯞꯆꯟꯗꯕ ꯈꯣꯠꯇꯕ ꯃꯈꯟ ꯃꯈꯜ ꯆꯈꯥꯎꯗ ꯀꯩꯗ ꯑꯗꯨꯩ ꯑꯗꯨꯃꯥꯏꯅ ꯂꯩꯕꯖꯥꯠꯅꯤ
ꯎꯝ ꯑꯗꯨ ꯑꯗꯨ ꯍꯥꯏꯕ ꯋꯥꯅꯤ ꯇꯨꯝꯕꯗꯣ
ꯗꯣ ꯌꯦꯠꯇ ꯑꯣꯏꯗꯗꯣ ꯀꯃꯥꯏꯅ ꯈꯅꯤ ꯍ ꯀꯩꯄꯨꯗꯤ ꯅꯤꯡꯁꯤꯡꯉꯝꯅꯤ ꯅꯨꯡꯉꯥꯏꯇꯃꯤ